ꯇꯔꯦ
ꯉꯁꯤꯗꯤ ꯇꯞꯄ꯭ꯔꯥ
ꯇꯞꯇꯦꯍꯦ ꯌꯥꯝꯅ ꯑꯁ ꯑꯩꯒꯤ ꯅꯥꯀꯣꯟꯁꯦ ꯀꯥꯏꯒꯦ ꯇꯧꯋꯦꯍꯦ
ꯑꯁ ꯅꯣꯏꯒꯤ ꯈꯣꯟꯖꯦꯜꯗꯤ ꯌꯥꯝ ꯇꯞꯄꯦ
ꯏꯁꯁ ꯀꯔꯤꯒꯤꯔꯥ ꯑꯩꯁꯨ ꯌꯥꯝ ꯀꯟꯅꯗꯤ ꯉꯥꯡꯕꯅꯦ
ꯈꯪꯗꯦ ꯑꯗꯨꯝ ꯁꯤ ꯃꯔꯛ ꯃꯔꯛꯇ ꯇꯧꯕꯅꯦ ꯑꯗꯨꯃꯥꯏꯅ
ꯑꯩꯈꯣꯏꯒꯤ ꯅꯦꯋꯥꯛꯇꯣ ꯅꯨꯡꯉꯥꯏꯇꯕꯅꯤꯗ ꯑꯗꯨꯒꯤꯅꯤꯗ
ꯑꯣ ꯌꯥꯏꯗ ꯀꯩꯁꯨ ꯀꯥꯏꯗꯦꯅ ꯈꯔ ꯐ ꯇꯥꯔꯗꯤ ꯌꯥꯔꯦ
ꯍꯣꯏꯗ
ꯇꯥꯒꯦꯔꯣ ꯑꯩꯈꯣꯏ ꯈꯨꯟꯒꯤ ꯀꯩꯅꯣꯗꯣ ꯖꯤꯔꯥꯞꯇꯣ ꯑꯗꯨ ꯋꯥꯔꯤ ꯁꯥꯟꯅꯗ꯭ꯔꯣ
ꯌꯥꯝ ꯅꯣꯛꯅꯤꯡꯉꯦ ꯑꯗꯨ ꯅꯨꯄꯥꯗ ꯋꯥꯔꯤ ꯁꯥꯟꯅꯕꯁꯨ ꯐꯪ ꯐꯪꯕ ꯉꯝꯗꯦꯍꯦ
ꯑ ꯑꯩꯁꯨꯅꯦ ꯋꯥꯔꯤ ꯁꯥꯟꯅꯁꯦ ꯍꯥꯏꯕꯅꯦꯕ ꯃꯉꯣꯟꯗ
ꯍꯣꯏ ꯑꯩꯁꯨ ꯑꯁ ꯃꯥꯗꯤ ꯑꯩ ꯍꯥꯟꯅ ꯏꯍꯥꯟ ꯍꯥꯟꯅ ꯍꯥꯏꯔꯝꯃꯅꯤꯌꯦ ꯋꯥꯔꯤ ꯁꯅꯥꯁꯤꯕꯨꯣ ꯍꯥꯏꯔꯒ ꯍꯣꯏ ꯍꯣꯏ ꯍꯥꯏꯔꯒ ꯁꯥꯟꯅꯕ ꯐꯪꯗ꯭ꯔꯕ ꯑꯗꯨꯒ ꯃꯊꯪꯗ ꯑꯃꯨꯛ ꯁꯥꯟꯅꯁꯦ ꯍꯥꯏꯔꯦꯕꯀꯣ ꯍꯣꯏ ꯍꯥꯏꯅꯔꯦꯕꯀꯣ ꯑꯗꯨꯒ ꯃꯥ ꯑꯗꯣ ꯂꯧ ꯆꯠꯈꯤꯒꯦ ꯍꯣꯔꯦꯟ ꯁꯥꯟꯅꯁꯦ ꯍꯥꯏ ꯍꯣꯏ ꯍꯥꯏꯌꯦ ꯆꯠꯈ꯭ꯔꯦ ꯑꯗꯣ ꯉꯁꯤꯗꯤ ꯁꯣꯏꯗꯕꯤ ꯇꯧꯁꯤꯀꯣꯒ
ꯑꯩꯁꯨ ꯅꯍꯥꯟ ꯉꯔꯥꯡꯅꯦ ꯃꯦꯁꯦꯁ ꯊꯥꯔꯒ ꯀꯣꯜ ꯇꯧꯁꯦ ꯍꯥꯏꯔꯒ ꯂꯧ ꯑꯗꯨ ꯂꯩꯌꯦ ꯍꯥꯏꯌꯦꯦ ꯂꯩꯕꯥꯛ ꯍꯜꯂꯛꯄꯗ ꯇꯧꯔꯛꯀꯦ ꯍꯥꯏꯔꯣ ꯍꯣꯏ ꯍꯥꯏꯔꯝꯃꯒ ꯃꯁꯛꯁꯨ ꯎꯈꯤꯗ꯭ꯔꯦ
ꯄꯨꯅꯤꯃꯥ ꯋꯥꯃꯟꯕꯒ
ꯑꯁ ꯑꯣꯏꯔꯣꯏꯗ ꯋꯥꯔꯤ ꯁꯥꯔ ꯈꯥꯏꯒꯦ ꯇꯧꯕꯅꯤꯅꯦ ꯑꯦ ꯍꯥꯏꯔꯤꯌꯦ ꯋꯥꯔꯤꯗ ꯄꯨꯊꯣꯛꯀꯦ ꯇꯧꯕꯅꯤꯅꯦ ꯑꯦ
ꯑꯩꯅ ꯃꯥꯕꯨ ꯍꯥꯏꯕꯅꯤꯅꯦ ꯑꯁ ꯅꯪ ꯑꯣꯏꯔꯣꯏ ꯍꯥꯏꯕ ꯍꯥꯏꯅ ꯃꯥꯅ ꯇꯧꯒꯅꯤ ꯇꯧꯒꯅꯤ
ꯎꯝ ꯑꯣꯏ ꯌꯔꯣ
ꯑꯗꯨꯅꯦ ꯃꯥꯕꯨ ꯉꯥꯏꯕꯗ ꯌꯥꯝ ꯋꯥꯏ ꯑꯩꯁꯨ ꯑꯗꯨ ꯅꯨꯃꯤꯠꯇꯣ
ꯅꯪꯒꯤꯗꯤ ꯂꯩꯔꯤꯕ꯭ꯔꯣ ꯌꯥꯝꯅ
ꯌꯥꯝ ꯂꯩꯇ꯭ꯔꯦꯗ ꯈꯤꯇꯪ ꯉꯥꯏꯔꯦꯗ
ꯑ
ꯑꯩꯅ ꯑꯗꯨꯐꯥꯎ ꯇꯧꯕꯤꯗꯕꯒꯤꯅꯤꯗ ꯑꯩꯁꯨ
ꯑꯁ ꯑꯩꯗꯤ ꯊꯋꯥꯏ ꯅꯨꯡꯉꯥꯏꯇꯕꯗꯣ ꯑꯩꯒꯤꯗꯤ ꯆꯪꯗ꯭ꯔꯦ
ꯑꯁꯨꯃꯥꯏ ꯑꯩꯅ ꯇꯥꯏꯌꯦ ꯉꯁꯥꯏ
ꯃꯤ ꯑꯃꯅ ꯍꯥꯏꯔꯛꯑꯦꯕꯀꯣ ꯅꯪꯒꯤꯗꯣ ꯑꯁ ꯑꯩꯗꯤ ꯅꯪꯗꯣ ꯑꯁꯤ ꯌꯥꯝꯃꯦꯑꯦꯒ ꯈꯜꯂꯨꯔꯒ
ꯑꯗꯨꯅꯦ ꯑꯩ ꯊꯋꯥꯏ ꯅꯨꯡꯉꯥꯏꯇꯕꯁꯦ ꯀꯞꯅꯤꯡꯕꯅꯦꯍꯦ ꯋꯥꯅ ꯑ ꯁꯨꯃꯥꯏꯅ ꯇꯧꯔꯒ ꯑ ꯍꯋꯥꯏ ꯅꯨꯡꯉꯥꯏꯇꯦ ꯑꯗꯨꯒꯤ ꯅꯧꯅ ꯑꯃꯨꯛ ꯅꯧꯅ ꯋꯥꯔꯤ ꯁꯥꯕ ꯍꯧꯔꯦ
ꯍꯣꯏ ꯅꯨꯡꯉꯥꯏꯇꯕ ꯂꯥꯏꯔꯤ ꯌꯥꯝ ꯄꯝꯃꯨꯑꯦ ꯍꯥꯏꯕ
ꯨꯅꯤ ꯑ ꯍꯥ
ꯎ ꯃꯤꯗꯣ ꯀꯌꯥꯝ ꯅꯨꯡꯉꯥꯏ ꯃꯤꯗꯣ ꯀꯌꯥꯝ ꯅꯨꯡꯉꯥꯏꯔꯝꯃꯅꯤ
ꯃꯝꯃꯣꯏꯌꯦ ꯌꯥꯝꯅ ꯑꯗꯨꯁꯨ ꯑꯃꯈꯛꯇ ꯍꯥꯏꯗꯤ ꯑꯃ ꯈꯠꯇ ꯁꯣꯏꯕꯒꯤꯅꯦ
ꯑ ꯄꯥꯝꯃꯨꯑꯦ ꯑꯗꯣ ꯅꯪ ꯑꯁ ꯐꯥꯎꯅꯕ ꯌꯥꯔꯔꯣꯏꯀꯣ ꯑꯗꯨꯗꯣ
ꯌꯔ ꯄꯥꯝꯃꯨ ꯌꯥ ꯑꯗ ꯀꯩꯅꯣ ꯂꯧꯊꯣꯛꯈ꯭ꯔꯅꯤꯗ
ꯅꯦ ꯌꯥꯒꯗꯕ ꯃꯥꯜꯂꯤꯗ
ꯐꯗ꯭ꯔꯦ ꯍꯥꯏꯌꯦ ꯑꯗꯨ ꯀꯩꯅꯣꯗꯨꯁꯨ ꯎꯝ ꯗꯤꯖꯤꯗꯨꯁꯨ ꯄꯥꯎ ꯐꯥꯎꯅꯕ ꯐꯪꯗꯦꯕ ꯗꯤꯖꯤꯗꯣ ꯈꯪꯕ ꯅꯠꯇ꯭ꯔꯣ
ꯑꯣ ꯈꯪꯉꯦ ꯈꯪꯉꯦ ꯈꯪꯉꯦ ꯑꯩꯁꯨ
ꯁꯝꯅꯁꯤ ꯀꯦ ꯍꯥꯏꯕꯅꯦꯕ ꯃꯥꯗꯣ ꯃꯇꯝ ꯌꯥꯝ ꯆꯤꯟꯕ ꯃꯥꯜꯂꯦ ꯍꯟꯂꯛꯇꯦꯕ ꯃꯦꯁꯦꯁꯇꯣ
ꯑꯣ ꯍꯣꯏ ꯑꯩꯁꯨ ꯉꯁꯥꯏꯥ ꯃꯦꯁꯦꯖ ꯑꯃ ꯊꯥꯕꯅꯦꯕꯀꯣ ꯃꯥ ꯍꯜꯂꯛꯇꯦꯕ ꯑꯗꯨꯒꯤ ꯑꯗꯨꯒ ꯑꯩ ꯑꯇꯣꯞꯄꯗ ꯍꯪꯕꯗ ꯈꯪꯈ꯭ꯔꯕ ꯑꯗꯨꯒꯤ ꯑꯃꯨꯛ ꯑꯩ ꯗꯤꯂꯤꯦꯠ ꯇꯧꯊꯣꯛꯄꯅꯤ
ꯎ ꯄꯥꯏꯂ ꯏꯇꯦ ꯃꯉ ꯃꯥꯒꯗꯤ ꯋꯥꯔꯤ ꯁꯥꯟꯅꯕ ꯅꯨꯡꯉꯥꯏꯕꯅꯦ ꯑꯩ ꯉꯔꯥꯡꯁꯨ ꯍꯪꯕꯅꯦ ꯃꯉꯣꯟꯗ
ꯑꯣ ꯑꯩꯁꯨ ꯑꯃꯨꯔꯛꯇꯤ ꯁꯥꯟꯅꯈ꯭ꯔꯦ ꯑꯩꯒꯤꯗꯒꯤꯗꯤ ꯅꯠꯇꯕ ꯏꯃꯥꯟꯅꯕꯤ ꯇꯧꯕꯗꯀꯣ ꯏꯃꯥꯟꯅꯕꯤ ꯃꯥꯒꯤ ꯀꯩꯅꯣ ꯇꯧꯕꯒꯤ ꯑꯩ ꯁꯥꯕ ꯐꯪꯉꯦꯕ ꯃꯥꯅ ꯁꯑꯣ ꯍꯥꯏꯔꯒꯤ ꯑꯩ ꯁꯥꯏꯑꯕ ꯌꯥꯝ ꯐꯕ ꯃꯥꯂꯦ
ꯐꯩꯌꯦꯦ ꯐꯩꯌꯦ ꯑꯩꯈꯣꯏꯅ ꯈꯪꯗꯕꯗꯨ ꯍꯥꯏꯕꯤꯌꯦꯕ
ꯀꯔꯤ ꯀꯔꯤ ꯑ ꯈꯪꯗꯕ ꯂꯩꯔꯤꯒꯦ ꯍꯥꯏꯕꯤꯒꯦ ꯀꯔꯤ ꯀꯔꯤ ꯍꯪꯅꯤꯡꯈꯤꯒꯦ ꯀꯥꯏ ꯑꯗꯨꯝ ꯐꯖꯅ ꯍꯥꯏꯕꯅꯦ ꯑꯗꯨꯒ ꯁꯖꯦꯁꯁꯨ ꯌꯥꯝ ꯄꯤꯕꯅꯦ ꯁꯨꯃꯥꯏꯅ ꯇꯧ
ꯎꯝ ꯐꯖꯅ ꯍꯥꯏꯌꯦ ꯃꯥꯗꯣ ꯑꯗ ꯋꯥꯔꯤ ꯁꯥꯟꯅꯕ ꯐꯪꯗꯦ ꯑꯩ ꯍꯧꯖꯤꯛ ꯐꯥꯎꯒꯤꯗꯤ ꯗꯤꯂꯤꯠ ꯇꯧꯊꯣꯛꯇꯦꯕꯀꯣ ꯃꯥꯕꯨ ꯉꯥꯏꯕꯅꯦꯕ ꯑꯩꯗꯣ
ꯑꯣ ꯑꯩꯒꯤꯗꯤ ꯑꯩꯁꯨ ꯑꯩꯗꯤ ꯑꯩꯒꯤꯗꯣ ꯈꯪꯈ꯭ꯔꯦꯕ ꯔꯤꯖꯟꯗꯣ ꯃꯔꯝꯗꯣ ꯑꯗꯨꯒꯤꯅꯤꯗ ꯈꯪꯗ꯭ꯔꯗꯤ ꯑꯩꯁꯨ ꯇꯧꯔꯣꯏꯗ ꯈꯪꯈ꯭ꯔꯕꯒꯤ ꯃꯥꯗꯣ ꯈꯔ ꯊꯕꯛ ꯆꯤꯟꯕꯒꯤꯅꯦ ꯆꯤꯟꯗ꯭ꯔꯗꯤ ꯌꯥꯝ ꯊꯨꯅ ꯇꯧ
ꯌꯦꯡꯉꯦ ꯌꯦꯡꯉꯦ ꯑꯌꯨꯛꯇꯁꯨ ꯃꯥꯥꯛꯀꯣ ꯇꯧꯔꯛꯄꯅꯤ
ꯃꯣꯡꯗꯥ
ꯑꯥ ꯑꯩꯅ ꯉꯔꯥꯡꯗꯒꯤ ꯊꯥꯈ꯭ꯔꯕꯅꯦꯕ ꯑꯩꯒꯤ ꯄ꯭ꯔꯣꯕ꯭ꯂꯦꯝꯗꯣ ꯑꯗ ꯑꯌꯨꯛꯇ ꯃꯥ ꯋꯥꯔꯤ ꯁ ꯀꯣꯜ ꯇꯧꯔꯛꯑꯦ ꯑꯩ ꯇꯨꯝꯕ ꯀꯥꯟꯗ ꯑꯗꯩꯁꯨ ꯑꯗꯨꯝ ꯄꯥꯏꯈꯈ꯭ꯔꯦ ꯑꯗꯨꯒ ꯑꯁꯨꯃꯥꯏꯅ ꯇꯧꯕꯅꯦ ꯍꯌꯦꯡ ꯐꯥꯎ ꯉꯥꯏꯌꯣ ꯍꯥꯏꯔ ꯌꯥ ꯑꯣꯏꯣꯏꯕ ꯑꯩꯒꯤꯗꯨꯗꯤ ꯉꯥꯏꯔꯁꯨ ꯀꯥꯟꯅꯗ꯭ꯔꯦ ꯑꯗꯨ ꯑꯣꯏꯔꯁꯨ ꯐꯪꯒꯗꯕꯅꯤ ꯑꯃꯔ ꯍꯪꯉꯒ ꯍꯥꯏꯗꯤ ꯈꯪꯉꯗꯤ ꯅꯨꯡꯉꯥꯏꯗꯅ ꯑꯩꯈꯣꯏꯁꯨ ꯑꯗꯨꯗꯒꯤ
ꯑꯩꯒꯤꯗꯤ ꯌꯥꯒꯗꯕ ꯃꯥꯂꯦꯗ ꯑꯗꯨ ꯍꯥꯏꯗꯤ ꯅꯝꯕꯔ ꯂꯩꯅꯥ
ꯎꯝ
ꯑꯗꯨ ꯏꯗ ꯁꯉꯒ ꯑꯁ ꯈꯪꯗ꯭ꯔꯦꯗ
ꯃꯤ ꯌꯥꯝ ꯂꯩꯗꯥꯏꯅꯦ ꯅꯪ ꯀꯅꯥꯝꯇꯒ ꯋꯥꯔꯤ ꯁꯥꯟꯅꯗ꯭ꯔꯣ
ꯑꯩ ꯃꯤ ꯌꯥꯝ ꯁꯅꯥꯏꯗ ꯏꯃꯥꯟꯅꯕꯤꯁꯤꯡ ꯌꯥꯝ ꯂꯩꯌꯦ ꯑꯗꯣ ꯋꯥꯔꯤ ꯅꯏ ꯍꯥꯏꯗꯤ ꯑꯩꯅ ꯑꯗꯨꯝ ꯊꯥꯗꯣꯛꯄꯤꯕꯒꯤ ꯍꯥꯏꯗꯤ ꯊꯕꯛ ꯆꯠꯂꯦꯕ ꯀꯣꯏꯗꯣꯡꯁꯤ ꯑꯗꯨꯒꯤ ꯐꯪꯗꯕꯒꯤꯅꯤꯗ ꯍꯥꯏꯗꯤ ꯏꯊꯟꯇ ꯂꯩꯕꯒꯤ ꯎ ꯂꯩꯕ ꯅꯨꯡꯉꯥꯏꯇꯕꯒꯤꯀꯣ ꯏꯃꯥꯟꯅꯕꯤꯁꯤꯡꯒ ꯑꯗꯨꯝ ꯋꯥꯔꯤ ꯁꯥꯟꯅꯔꯒ ꯂꯩꯕ
ꯎꯝ
ꯅꯪꯒꯗꯤ ꯉꯁꯤ ꯍꯦꯛꯇ ꯁꯥꯟꯅꯕ ꯐꯩꯗꯣ ꯅꯨꯡꯉꯥꯏꯔꯤꯕ꯭ꯔꯣ
ꯀꯔꯤꯕ ꯑꯗꯨ ꯇꯗꯦ
ꯈꯛꯇ ꯁꯥꯟꯅꯕ ꯐꯪꯉꯦꯕ ꯀꯝꯗꯧꯔꯤꯒꯦ ꯅꯨꯡꯉꯥꯏꯔꯤꯕꯣ
ꯑꯁ ꯌꯥꯝ ꯅꯨꯡꯉꯥꯏꯔꯤꯗ ꯑꯩ ꯅꯍꯥꯟꯃ ꯅꯉꯣꯟꯗ ꯍꯥꯏꯕꯗꯣ ꯑꯃꯗꯤ ꯂꯩꯔꯦ ꯍꯥꯏꯕꯗꯣ ꯑꯁ ꯑꯗꯨ ꯋꯥꯔꯤꯗꯤ ꯁꯥꯟꯅꯕ ꯌꯥꯝ ꯅꯨꯡꯉꯥꯏꯌꯦꯕꯀꯣ ꯑꯣ ꯌꯥꯝꯅ ꯐ꯭ꯂꯠ ꯇꯧꯕ ꯌꯥꯝ ꯍꯩꯕꯗꯨꯒꯤ ꯑꯩ ꯇꯟꯕ ꯃꯥꯅꯤꯗ ꯎꯝ ꯍꯥꯏꯕꯗꯤ ꯃꯥꯅ ꯑꯗꯨꯃꯥꯏꯅ ꯑꯩꯉꯣꯟꯗ ꯇꯧꯔꯗꯤ ꯑꯇꯣꯞꯄ ꯃꯤꯗꯨꯁꯨ ꯌꯥꯝ ꯇꯧꯔꯝꯃꯅꯤꯕ
ꯍꯣꯏꯅꯦ ꯆꯃꯤꯅꯦ ꯑꯗꯣ ꯃꯥꯁꯨ ꯍꯣꯏꯗ ꯑꯩꯈꯣꯏꯗꯤ ꯃꯤ ꯈꯪꯗꯕꯅꯤꯅꯀꯣ ꯃꯒꯨꯟ ꯈꯪꯗꯕꯅꯤꯅꯀꯣ ꯃꯒꯨꯟ ꯈꯪꯕ ꯃꯤ ꯑꯣꯏꯔꯗꯤ ꯁꯨꯃꯥꯏꯅ ꯇꯧꯔꯁꯨ ꯁꯨꯃꯥꯏꯅ ꯇꯧꯕ ꯃꯤꯅꯤ ꯈꯪꯉꯗꯤ ꯐꯩꯗꯅꯤ
ꯑꯥ
ꯈꯪꯗꯕ ꯃꯤꯅꯤꯅ ꯁꯨꯃꯥꯏꯅ ꯈꯟꯕ ꯇꯥꯕꯅꯦ
ꯑꯗꯨꯅꯦ ꯍꯥꯏꯗꯤ ꯃꯥꯗꯣ ꯋꯥ ꯉꯥꯡꯕꯁꯨ ꯌꯥꯝ ꯍꯩꯌꯦꯕ ꯑꯗꯨ ꯑꯣꯏꯗꯤ ꯊꯥꯖꯕꯗꯣ ꯌꯥꯝ ꯋꯥꯏꯑꯦꯕ ꯑ
ꯅꯨꯡꯗꯤ ꯅꯨꯡꯉꯥꯏꯔꯝꯒꯅꯤ ꯋꯥꯔꯤ ꯁ
ꯑꯁ ꯌꯥꯝ ꯅꯨꯡꯉꯥꯏꯑꯦ ꯃꯆꯤꯟꯗꯨꯣ ꯌꯥꯡꯉꯒ ꯑꯃꯁꯨ ꯂꯩꯌꯦꯕꯀꯣ ꯑꯩꯅ ꯑꯗꯨꯝ ꯇꯣꯏꯅ ꯋꯥꯔꯤ ꯁꯥꯟꯅꯕ ꯑ ꯀꯩꯅꯣꯅꯦ ꯑꯩ ꯑꯗꯨꯝ ꯁ ꯍꯥꯏꯒꯦ ꯃꯣꯏꯒꯤ ꯇꯇꯣ ꯑ ꯇꯤꯀꯦ
ꯑꯣꯐ
ꯑꯥ ꯑꯗꯨ ꯅꯨꯄꯥ ꯑꯃꯁ ꯑꯣꯏꯅ ꯋꯥꯔꯤ ꯑꯗꯨꯝ ꯁꯥꯟꯅꯩꯕ ꯃꯥꯒ ꯑꯗꯨ ꯌꯥꯝ ꯅꯨꯡꯉꯥꯏꯌꯦ ꯕ ꯋꯥꯔꯤ ꯁꯥꯟꯅꯕꯗꯣ
ꯑꯩꯗꯤ ꯃꯤ ꯑꯇꯣꯞꯄ ꯍꯥꯏꯗꯤ ꯑꯩꯒꯤ ꯐ꯭ꯔꯦꯟꯁꯤꯡꯗꯣ ꯑꯗꯨꯒ ꯑꯗꯨꯝ ꯁꯥꯟꯅꯩꯑꯌꯦ ꯃꯣꯏꯒꯤ ꯐ꯭ꯔꯦꯟꯁꯤꯡꯗꯁꯨ ꯁꯥꯟꯅꯑꯣ ꯍꯥꯏꯕ ꯂꯩꯌꯦꯕ ꯀꯣ ꯑꯗꯨ ꯑꯩ ꯍꯧꯗ꯭ꯔꯤꯌꯦ ꯃꯣꯏꯕꯨꯗꯤ ꯈꯔ ꯈꯔꯗꯤ ꯁꯥꯟꯅꯥꯕꯤꯦꯗ ꯏꯃꯥꯟꯅꯕꯤ ꯉꯥꯛꯇꯪꯅꯤꯅꯀꯣ ꯑꯗꯨꯝ ꯌꯨꯝꯗ ꯐ꯭ꯔꯤ ꯂꯩꯕꯅꯤꯅ ꯑꯗꯨꯝ ꯀꯣꯜ ꯇꯧꯅꯔꯒ ꯋꯥꯔꯤ ꯁꯥꯟꯅꯔꯒ ꯂꯩꯕꯅꯤ ꯚꯥꯏ
ꯑꯣ
ꯀꯣꯂꯦꯖ ꯀ ꯁꯇ꯭ꯔ ꯑꯕꯅꯤꯅ
ꯅꯪ ꯀꯩꯅꯩꯅꯣ ꯑꯗꯨ ꯀꯗꯤ ꯑꯗꯨ ꯑꯗꯨꯝ ꯅꯃꯥꯟꯅꯕꯤ ꯈꯈꯣꯏ ꯉꯥꯛꯇ ꯁꯥꯟꯅꯔꯕꯣ ꯑꯇꯣꯞꯄꯗꯤ
ꯑꯩꯗꯤ ꯁꯅꯥꯗꯤ ꯍꯦꯛ ꯇꯧꯕꯗꯤ ꯏꯃꯥꯟꯅꯕꯤ ꯏꯃꯥꯟꯅꯕꯁꯨ ꯑꯃ ꯑꯅꯤ ꯌꯥꯎꯋꯦ ꯈꯨꯟꯒꯤ ꯏꯃꯥꯟꯅꯕꯤ ꯏꯃꯥꯟꯅꯕꯁꯤꯡꯗꯣ ꯃꯣꯏꯒ ꯑꯩꯗꯤ ꯌꯥꯝ ꯐꯖꯅ ꯄꯨꯜꯜꯂꯤꯗ
ꯏ ꯄꯥꯡꯒ ꯁꯨꯝ
ꯑꯩꯈꯣꯏꯗꯤ ꯀꯩꯅꯣ ꯄꯥꯔꯇꯤ ꯇꯧꯔꯒ ꯀꯔꯤ ꯆꯥꯁꯦ ꯈꯣꯠꯁꯦ ꯀꯁꯨ ꯍꯥꯏꯅ
ꯑꯣ ꯇꯧꯁꯦ ꯁꯤ ꯂꯣꯏꯔꯒ ꯑꯩ ꯉꯁꯥꯏ ꯏꯃꯥꯟꯅꯕꯤ ꯑꯃꯗꯣ ꯑꯩꯈꯣꯏ ꯍꯥꯏ ꯁ꯭ꯀꯨꯜ ꯇꯝꯕꯤꯅꯕꯗꯣ ꯑꯗꯨꯒꯁꯨ ꯍꯥꯏꯅꯩꯌꯦꯕ ꯍꯥꯏꯗꯤ ꯑꯩꯈꯣꯏ ꯁꯨꯃꯥꯏꯅ ꯅꯣꯡꯃ ꯁꯤ ꯂꯣꯏꯔꯒ ꯆꯥꯛꯀꯨꯝꯕ ꯆꯥꯔ ꯄꯨꯟꯁꯦ ꯍꯥꯏꯕꯗꯣ
ꯑꯩꯁꯨ ꯍꯥꯏꯕꯅꯦ ꯏꯃꯥꯟꯅꯕꯗꯣ ꯈꯨꯟꯒꯤ ꯏꯃꯥꯟꯅꯕꯗꯣ ꯑꯩꯁꯨ ꯍꯥꯏꯕꯅꯦꯕ ꯃꯣꯏꯅ ꯍꯥꯏꯌꯦ ꯑꯁ ꯑꯩꯈꯣꯏꯗꯤ ꯅꯨꯄꯥ ꯈꯛꯇ ꯄꯨꯟꯅꯤꯡꯉꯦ ꯅꯨꯄꯤ ꯌꯥꯎꯕꯗꯣ ꯈꯔ ꯑꯩꯕꯨꯗꯤ ꯌꯥꯏꯌꯦ ꯑꯗꯣ ꯅꯨꯄꯥꯁꯤꯡ ꯈꯔ ꯄꯥꯝꯗꯕ ꯌꯥꯎꯏꯤ ꯍꯥꯏꯌꯦ ꯑꯩꯅ ꯨ ꯅꯣꯏꯩꯅꯒꯨꯜ ꯅꯣꯏꯅ ꯈꯪꯗ꯭ꯔꯦ ꯍꯥꯏꯕ
ꯐꯖꯅ ꯇꯥꯗꯦ ꯅꯪꯅ ꯉꯥꯡꯕ
ꯍ ꯑꯩꯈꯣꯏ ꯈꯨꯟꯒꯤ ꯎꯝ ꯅꯨꯄꯥꯁꯤꯡ
ꯑꯥꯎ
ꯁꯦ ꯍꯥꯏꯅ ꯋꯥꯔꯤ ꯁꯥꯟꯅꯕꯅꯦꯕ ꯀꯣ ꯑꯗꯨꯒꯅꯦ ꯃꯥꯅ ꯍꯥꯏꯕ ꯑꯩꯕꯨꯗꯤ ꯏꯌꯥ ꯌꯥꯏꯌꯦ ꯅꯨꯄꯥ ꯈꯔ ꯅꯨꯄꯤꯁꯤꯡꯒ ꯄꯨꯅꯤꯡꯗꯕ ꯌꯥꯎꯔꯤꯌꯦꯦ ꯍꯥꯏꯌꯦ ꯀꯅꯥ ꯍꯣꯏꯖꯥꯠꯅꯣ ꯑꯗꯨꯅꯦ ꯑꯩꯈꯣꯏ ꯈꯨꯟ ꯄꯨꯜꯂꯒꯀꯣ
ꯍ
ꯀꯅꯥ ꯑꯣꯏꯔꯖꯥꯠꯅꯣ
ꯈꯪꯗꯦꯅꯦ ꯀꯅꯥ ꯑꯣꯏꯕꯅꯣ ꯅꯪꯅ ꯖꯤꯔꯥꯞꯇ ꯍꯪꯕ꯭ꯔꯕ
ꯅꯠꯇꯦꯍꯦ ꯖꯤꯔꯥꯞꯇꯤ ꯑꯩ ꯋꯥꯔꯤ ꯁꯥꯟꯗꯥꯕ ꯐꯪꯗꯦ ꯑꯇꯣꯞꯄ
ꯑꯣ
ꯖꯤꯔꯥꯐ ꯖꯤꯔꯥꯐ ꯎ ꯃꯊꯛꯇ ꯂꯩꯕ ꯃꯤꯅꯤꯍꯦ ꯖꯤꯔꯥꯐꯀꯤ ꯃꯊꯛ ꯃꯨ ꯊꯥꯛ ꯇ ꯂꯩꯕ
ꯑꯣ
ꯑꯗꯨꯒ ꯃꯥꯅ ꯍꯥꯏꯌꯦꯕꯀꯣ
ꯎꯝ
ꯃꯗꯤ ꯌꯥꯏꯌꯦꯌꯦ
ꯑꯣ
ꯍꯥꯄꯁꯨ ꯌꯥꯝ ꯍꯩꯑ ꯍꯥꯏꯌꯦꯦ ꯃꯣꯏ ꯄꯥꯔꯇꯤ ꯇꯧꯔꯗꯤ ꯃꯥ ꯑꯗꯨꯝ ꯊꯣꯡꯉꯦ ꯍꯥꯏꯌꯦ
ꯑꯣ ꯀꯅꯥ ꯑꯣꯏꯕꯖꯥꯠꯂꯣꯀꯣ ꯄꯨꯟꯅꯤꯡꯗꯦ ꯍꯥꯏꯕꯁꯦ ꯌꯥꯝ ꯎꯁꯤꯠꯇ꯭ꯔꯦ
ꯑꯗꯨꯅꯦ ꯑꯩꯅ ꯑꯁꯃꯥꯏ ꯍꯥꯏꯕ ꯏꯁ ꯏꯁ ꯅꯅꯨꯡꯉꯥꯏꯁꯤꯗꯤ ꯌꯥꯝ ꯐꯠꯇꯦꯅꯦ ꯑꯇꯣꯞꯄ ꯈꯨꯟꯒꯤ ꯂꯩꯁꯥꯕꯤꯒ ꯍꯥꯏꯔꯗꯤ ꯑꯃꯨꯛ ꯄꯨꯟꯕ ꯌꯥꯒꯅꯤꯅꯦ ꯍꯥꯏꯕ ꯑꯩꯅ
ꯎꯝ
ꯃꯈꯣꯏ ꯃꯁꯥꯒꯤ ꯈꯨꯟꯒꯤ ꯂꯩꯁꯥꯕꯤꯁꯤꯡꯒꯗꯤ ꯄꯨꯅꯤꯡꯗꯦꯅꯦ ꯍꯥꯏꯕ
ꯑꯣꯏꯔꯣꯏꯗꯕꯅꯦ ꯑꯗꯨꯁꯤꯡꯅꯣ ꯃꯣꯏ ꯈꯨꯟꯒꯤ ꯂꯩꯁꯥꯕꯤꯐꯥꯎ ꯄꯨꯟꯅꯤꯡꯗ꯭ꯔꯒ
ꯀꯣꯏꯕ ꯈꯣꯠꯄ ꯆꯠꯄꯒꯤꯗꯤ ꯌꯥꯏꯌꯦꯌꯦ ꯑꯗꯨꯒ ꯆꯥꯕꯒꯤꯗꯤ ꯌꯥꯗꯦ ꯑꯗꯨꯅꯦ ꯑꯗꯨꯕꯨ ꯀꯔꯤ ꯋꯥꯅꯣ ꯍꯥꯏꯕ
ꯑꯗꯨꯅꯦ ꯌꯥꯝ ꯌꯦꯡꯅꯤꯡꯗꯦꯅ ꯃꯣꯏꯗꯤ
ꯑꯩꯈꯣꯏꯒ ꯄꯨꯜꯂꯗꯤ ꯅꯣꯏ ꯅꯨꯡꯉꯥꯏꯔꯅꯤꯉ ꯆꯥꯛꯁꯨ ꯑꯩꯈꯣꯏꯅ ꯊꯣꯡꯕꯤꯈ꯭ꯔꯅꯤ ꯁꯦꯡꯗꯣꯛꯄ ꯈꯣꯠꯇ ꯑꯇꯣꯞꯄꯁꯨ ꯑꯩꯈꯣꯏꯅ ꯂꯣꯏꯅ ꯇꯧꯕꯤꯈ꯭ꯔꯅꯤ ꯍꯥꯏꯕ
ꯑꯥ
ꯅꯠꯇꯦ ꯑꯗꯨꯝ ꯅꯨꯄꯤꯒ ꯄꯨꯟꯅꯤꯡꯗꯕ ꯃꯤ ꯂꯩꯌꯦ ꯍꯥꯏꯌꯦ
ꯀꯛꯇꯦꯍꯦ ꯃꯤꯅꯤ ꯃꯁꯛꯇꯣ ꯍꯥꯏꯔꯛꯑꯗꯤ ꯑꯩ ꯇꯧꯒꯦ ꯑꯦꯁ
ꯑꯩ ꯃꯁꯛ ꯈꯪꯅꯤꯡꯕꯅ ꯂꯣꯏꯔꯦ ꯑꯗꯣ ꯏꯊꯥ ꯊꯥꯖꯗꯅꯀꯣ ꯀꯅꯥ ꯑꯣꯏꯔꯝꯅ ꯔꯥꯖꯤꯔꯥꯞꯀ ꯑꯣꯏꯔꯝꯃꯗꯤ ꯂꯣꯏꯔꯦ
ꯑꯁ ꯑꯗꯨ ꯑꯣꯏꯔꯝꯃꯅꯤ ꯃꯥ ꯑꯩꯅ ꯀꯣꯏꯔꯦ ꯇꯥꯔꯦ ꯑ
ꯅꯧꯅꯤꯡꯉꯦ ꯃꯥꯁꯨ ꯊꯣꯡꯕ ꯊꯥꯛꯄ ꯌꯥꯝ ꯍꯩꯌꯦ ꯍꯥꯏꯌꯦ ꯃꯥ ꯅꯠꯇ꯭ꯔꯗꯤꯀꯣ ꯖꯤꯔꯥꯐꯇꯣ ꯃꯣꯏꯅꯤꯅꯦ ꯍꯥꯏꯌꯦ ꯑꯗꯨꯝ
ꯎꯝ ꯑꯗꯣ ꯖꯤꯔꯥꯞꯇꯗꯤ ꯅꯨꯄꯤ ꯀꯣꯏꯗꯕꯖꯥꯠꯂꯣ
ꯍꯣꯏ ꯀꯣꯏꯗꯕꯅꯦ ꯑꯗꯣ ꯌꯥꯝ ꯀꯟꯅꯗꯤ ꯊꯤ ꯣ ꯑꯗꯣ ꯌꯥꯝ ꯎꯁꯤꯠꯇꯦꯅꯦ ꯑꯩꯉꯣꯟꯗ ꯗ ꯑꯩꯅ ꯁꯨꯃꯥꯏꯅ ꯍꯥꯏꯕ
ꯊꯤꯔꯤꯉꯩꯅꯤ ꯃꯥ ꯅꯨꯄꯤ ꯊꯤꯔꯤꯉꯩꯅꯤꯀꯣ ꯅꯨꯄꯤ ꯊꯤꯔꯤꯉꯩꯗ ꯑꯩꯁꯨ ꯅꯝꯕꯔ ꯑꯃꯗꯤ ꯄꯤꯌꯦꯕ ꯃꯉꯣꯟꯗ ꯇꯧꯑꯣꯅ ꯐꯕꯅꯦꯅ ꯇꯧꯔꯒ ꯑꯁ ꯌꯥꯗ꯭ꯔꯦꯍꯦꯟꯅ ꯇꯣꯛꯈ꯭ꯔꯦꯕ ꯀꯣ ꯑꯗꯣ ꯑꯩꯅ ꯑꯁꯤꯁꯦ ꯀꯩꯁꯨ ꯀꯥꯏꯗꯗ ꯈꯨꯟꯒꯤ ꯥꯕꯤꯁꯤꯡꯁꯨ ꯌꯥꯝ ꯐꯕ ꯂꯩꯔꯤꯁꯤꯗꯤ ꯑꯩꯅ ꯍꯥꯏꯕ ꯑꯗꯨꯒ ꯃꯥꯅ ꯍꯥꯏꯌꯦ ꯑꯁ ꯌꯥꯔꯦꯗ ꯈꯨꯗꯤꯡꯒꯤ ꯂꯩ ꯆꯥꯕꯤꯁꯤꯗꯤ ꯉꯥꯏꯈꯗ ꯐꯪ
ꯑꯣ
ꯌꯥꯝ ꯎꯁꯤꯠꯇꯦꯀꯣ ꯃꯣꯏꯒꯤꯗꯤ ꯐꯪꯗꯕ ꯀꯥꯟꯗ ꯂꯥꯛꯀꯦ ꯀꯥꯏ
ꯑꯗꯨꯅꯦ ꯌꯥꯝ ꯌꯦꯡꯅꯤꯡꯗꯦ ꯃꯣꯏꯒꯤꯗꯃꯛꯇ ꯑꯩꯈꯣꯏꯕꯨ ꯑꯗꯨꯝ ꯂꯩꯌꯨ ꯍꯥꯏꯕꯩ ꯇꯥꯏꯞꯇꯀꯣ
ꯑꯗꯨꯅꯦ
ꯐꯠꯇꯦ
ꯑꯗꯨꯅꯦ ꯅꯪ ꯄꯛꯇꯕꯁꯤꯡꯗꯣ ꯌꯥꯝ ꯀꯣꯏꯅꯤꯡꯕ ꯅꯠꯇ꯭ꯔꯣ
ꯎꯝ ꯂꯥꯛꯄꯤꯔꯣꯏ ꯑꯗꯨꯗꯤ
ꯪ ꯀꯌꯣ ꯀꯣꯏꯣ ꯅꯪ ꯄꯛꯇꯕꯁꯗꯣ
ꯑꯁ
ꯑꯗꯣ ꯑꯁꯤ ꯖꯦꯔꯥꯐꯇꯣ ꯈꯔ ꯇꯥꯟꯗꯤ ꯇꯟꯕ ꯃꯥꯜꯂꯦ ꯏꯃꯥꯟꯅꯕꯅ ꯍꯥꯏꯕꯗꯣ ꯍꯥꯏꯕ ꯃꯥꯁꯨ ꯍꯣꯏ ꯍꯣꯏ ꯃꯔꯛ ꯃꯔꯛꯇꯗꯤ ꯊꯣꯡꯉꯦ ꯑꯗꯨꯕꯨ ꯈꯔ ꯇꯥꯟꯒꯂ ꯍꯥꯏ ꯑꯗꯨꯒꯤ ꯑꯌꯥꯝꯕꯅ ꯑꯌꯥꯝꯕ ꯁꯔꯨꯛꯇ ꯃꯉꯣꯟꯗ ꯑꯗꯨꯝ ꯇꯥꯕ ꯃꯥꯜꯂꯦꯕ ꯍꯥꯎꯗꯤ ꯍꯥꯎ
ꯑꯣ ꯈꯪ ꯂꯩꯦꯗ ꯅꯣꯏꯗꯤ ꯌꯥꯝꯝ ꯄꯨꯂꯤꯕ ꯃꯥꯂ
ꯍꯣꯏ